ꯍꯜꯂꯣ
ꯍꯜꯂꯣ
ꯇꯥꯔꯦ
ꯇꯥꯅꯤ
ꯐꯌꯦ
ꯆꯅꯤꯌꯦ ꯌꯦ ꯅ‌ꯦꯠ ꯁꯝꯕꯒꯤ ꯃꯅꯤꯡꯗ ꯂꯥꯛꯑꯦꯕ
ꯁꯃꯣ
ꯅ‌ꯦꯠꯄꯨ ꯌꯥꯕꯔꯥ ꯈꯪꯗ‌ꯦꯟ
ꯌꯥꯅꯤ ꯌꯥꯅꯤ ꯇꯥꯏ ꯁꯝꯗ꯭ꯔꯤꯕꯣ
ꯎꯝ
ꯁꯝꯗ꯭ꯔꯤꯕꯣ
ꯁꯝꯃꯦ ꯌꯥ ꯇꯥꯗ꯭ꯔꯣ ꯍꯥꯏꯁ‌ꯦ
ꯇꯥꯔꯦ ꯑꯗꯨꯅ ꯍꯥꯏꯗꯤ ꯅꯪ ꯌꯥꯔꯝꯗꯧ ꯃꯥꯟꯕ
ꯁꯃꯃꯦ
ꯌꯥꯔ‌ꯦ ꯑꯗꯨꯗꯤ
ꯀꯌꯥꯗꯛ ꯇꯧꯔꯛꯇꯣꯏꯅꯣ ꯑꯩꯉꯣꯟꯗ
ꯁꯤꯅ ꯂꯣꯏꯍꯜ ꯌꯥꯕ꯭ꯔꯥ ꯌꯦꯡꯒꯦ ꯃ‌ꯦꯝꯃꯗ ꯑꯝ ꯇꯧꯒꯦ ꯑꯗꯨꯒ ꯁꯤ ꯂꯣꯏꯔꯒ ꯅꯪꯒꯤ ꯍꯥꯟꯅ ꯁꯤ ꯂꯣꯏꯁꯤꯜꯂꯣ ꯑꯃ ꯇꯧ ꯂꯩꯅꯦ ꯍꯥꯏꯕ ꯃꯤ ꯑꯃꯒ ꯇꯧꯒꯗꯧꯕ
ꯂꯣꯏꯁꯜꯂꯣ ꯍꯥꯏꯁꯦ ꯀꯌꯥꯔꯛ ꯁꯨꯈ꯭ꯔꯒꯦꯕ ꯅꯪꯅ ꯇꯧꯔꯛꯄꯗ
ꯑꯩꯅ ꯇꯧꯔꯛꯄꯗ ꯀꯌꯥꯔꯛꯅꯣ ꯁꯨꯔꯒ ꯈꯪꯗꯦꯗ ꯑꯩ ꯈꯪꯗꯦ ꯑꯩꯒꯤ ꯃꯁꯤꯡꯅ ꯊꯤꯗ꯭ꯔꯦꯗꯣ
ꯃꯉꯥꯔ ꯇꯔꯨꯔꯛ ꯁꯨꯔꯕ꯭ꯔꯥ
ꯎꯝ ꯈꯪꯗꯦ ꯀꯌꯥꯔꯛ ꯁꯨꯔꯕꯅ‌ꯣ ꯁ ꯃꯔꯤ ꯇꯔꯌꯥꯥꯃꯉꯥꯌꯥ ꯁꯨꯔꯛꯝꯃꯅꯤ
ꯑꯩꯅ ꯅꯪꯉꯣꯟꯗ ꯇꯧꯕꯗꯤ ꯑꯅꯤꯔꯛꯇ ꯉꯥꯏꯔꯝꯒꯅꯤꯌꯦ
ꯎꯝ
ꯉꯁꯥꯏ ꯏꯕꯦꯇꯣꯟꯒꯤꯁꯨ ꯇꯧꯋꯦꯕ ꯔꯟꯖꯤꯇꯥꯒꯤ ꯂꯣꯏꯁꯜꯂꯣꯅ ꯑꯗꯨꯒ ꯃꯈꯥꯒꯤꯗꯨꯗ ꯅꯝꯖꯟ ꯈꯜꯂꯒ ꯑꯗꯨꯝ ꯑꯩ ꯅꯝꯕꯔ ꯅꯝꯃꯒ ꯑꯗꯨꯝ ꯇꯧꯕ ꯌꯥꯑ‌ꯦꯕ ꯔꯕꯤꯅꯥ ꯍꯥꯏ ꯅꯝꯃꯒꯅ ꯇꯧ
ꯈꯪꯗ‌ꯦ ꯀꯔꯤꯒꯤ ꯑ‌ꯣꯏꯔꯤꯖꯥꯠꯅ‌ꯣ ꯅꯪꯗꯤ ꯊꯣꯡꯒꯥꯡꯒ ꯊꯣꯛꯂꯛꯇ꯭ꯔꯣ
ꯊ‌ꯣꯂꯛꯇ‌ꯦ
ꯄꯀꯋꯥ ꯀꯥ
ꯀ꯭ꯋꯥ ꯉꯁꯥꯏ ꯑꯔꯩꯕ ꯂꯩꯔ‌ꯦ ꯆꯥꯔ
ꯎꯝ ꯄꯨꯂꯞ ꯄꯨꯂꯞꯀ ꯂ‌ꯣꯏꯁꯤꯜꯂ ꯊꯝꯕ꯭ꯔ‌ꯣ ꯍꯥꯏꯔꯤꯁ‌ꯦ
ꯉꯊꯡꯗꯩꯅꯤ ꯀꯩꯅ‌ꯣ ꯎꯝ ꯀꯩ ꯍꯥꯏꯅ‌ꯣ ꯇꯗꯤꯌ‌ꯦ
ꯀꯨꯟꯗ ꯀꯥꯄꯛꯑ‌ꯣ ꯅꯉ‌ꯣꯟꯗ ꯑꯃꯨꯛ ꯀꯥꯏ ꯍꯡ ꯄꯌꯦ ꯏꯕꯣꯛ ꯆꯆꯥꯒꯤ ꯀꯩꯅꯣꯝꯇꯪ ꯄꯩꯁꯥ ꯑꯝꯇ ꯀꯥꯞꯄꯤ ꯂꯨꯄꯥ ꯀꯨꯟꯕꯧ ꯋꯥꯎꯖ
ꯇꯏꯖꯒꯤ ꯑ‌ꯦꯀꯥꯎꯟ ꯄꯩꯁꯥꯅ‌ꯣ ꯌꯥꯎꯖꯗꯦ ꯂꯨꯄꯥ ꯇꯔꯥꯒ ꯀꯌꯥꯅꯣꯝ ꯌꯥꯎꯋꯦ ꯆꯦ ꯁꯔꯗꯨꯅꯁꯨ ꯀꯥꯞꯄꯣꯛꯑꯣ ꯅꯠꯇꯦ ꯍꯣꯏ ꯃꯥ ꯄꯦꯃꯦꯟꯅ ꯅꯦꯛ ꯀꯥꯞꯄꯣꯛꯑꯣꯅ ꯍꯥꯏꯌꯦ ꯑꯗꯣ ꯑꯩꯅ ꯀꯥꯏꯗꯩ ꯄꯩꯁꯥꯅꯣ ꯑꯝꯝ ꯌꯥꯎꯗꯦ
ꯍꯥ ꯀꯅꯥꯀꯟꯗꯗꯅꯦ ꯂꯨꯄꯥ ꯆꯅꯤ ꯌꯥꯡꯈꯩ ꯁꯨꯍꯟꯗꯦꯅ ꯀꯣꯕꯦꯡꯁꯤꯅ ꯑꯃꯨꯛꯇꯕ ꯊꯧꯔꯛꯈꯤꯕꯅꯤꯅ ꯈꯥꯡ ꯉꯝꯗꯦ
ꯀꯃꯥꯏꯅ ꯊꯧꯔꯛꯏꯅꯣ
ꯄꯩꯁꯥ ꯂꯨꯄꯥ ꯆꯅꯤ ꯌꯥꯡꯈꯩ ꯁꯨꯍꯜꯂꯣꯅ
ꯃꯦꯁꯦꯖ ꯍꯥꯏꯔꯛꯏꯔꯥ ꯐꯣꯟ ꯇꯧꯔꯛꯏꯔꯕ
ꯃꯦꯁꯦꯁ ꯍꯥꯏꯕ ꯆꯅꯤꯌꯥꯡꯈꯩ ꯁꯨꯗꯕꯒꯤ
ꯁꯨꯍꯜꯂꯨ ꯌꯥꯗ꯭ꯔꯣ
ꯁꯨꯍꯟꯒꯦ ꯇꯧꯕꯅꯦ ꯑꯗꯣ
ꯕꯦꯡ ꯑꯃ ꯇꯣꯡꯈ꯭ꯔꯕꯣ ꯀꯥꯏꯅ ꯃꯈꯣꯡꯒ ꯇꯥꯗꯦ ꯃꯥꯗꯤ
ꯕꯦꯝꯃꯅ ꯌꯨꯝꯗ ꯅꯦꯠ ꯌꯥꯎꯗ꯭ꯔꯃꯤꯅ ꯁꯤꯗ ꯅꯦꯠ ꯁꯝꯃ ꯋꯥꯔꯤꯏ ꯁꯥꯟꯅꯔꯤꯕ
ꯎꯝ ꯕꯦꯃ ꯂꯥꯛꯇ꯭ꯔꯣ ꯑꯩꯁꯦ ꯏꯟꯅꯔꯛꯀꯦ ꯀ ꯍꯥꯏꯗ꯭ꯔꯣ
ꯍꯥꯏꯗꯦ ꯕꯣꯕꯣꯛꯈꯣꯏ ꯁꯥꯟꯅꯔꯝꯃꯨꯀꯣ ꯍꯥꯏ ꯍꯣꯏꯅ ꯍꯥꯏꯔꯦ ꯍꯣꯏ
꯭ꯒꯌꯥꯟꯒ ꯇꯥꯁꯤꯂꯛꯏꯅꯦ ꯃꯥ
ꯑꯩ ꯏꯆꯥ ꯅꯨꯨꯄꯤ ꯒ꯭ꯌꯥꯝ ꯇꯥꯕꯅꯦꯍ° ꯃꯃꯥ ꯂꯧꯗꯅ
ꯃꯥꯅꯤ ꯃꯥꯅꯤ
ꯆꯨꯝꯃꯤ ꯀꯌꯥ ꯍꯥꯏ
ꯅꯍꯥ ꯃꯣꯏ ꯏꯄꯥꯟ ꯆꯠꯄꯗꯣ ꯑꯩꯈꯣꯏꯆꯦ ꯃꯆꯥ ꯇꯣꯝꯕꯒꯤ ꯃꯆꯥꯗꯨꯗ ꯌꯥꯝ ꯅꯨꯡꯁꯤ ꯐꯖꯩ ꯃꯃꯥꯏꯒ ꯄꯥꯛꯊꯣꯛ ꯄꯥ
ꯎꯝ ꯅꯣꯢꯒꯤꯗꯤ ꯀꯅꯥꯥ ꯆꯠꯀꯦ
ꯑ ꯍꯣꯏ ꯍꯣꯏ
ꯎꯝ
ꯏꯗꯣꯆꯥꯍꯣꯢ
ꯅꯥꯏꯕꯣꯛꯇ ꯌꯥꯔꯛꯇ꯭ꯔꯣ ꯅꯣꯢꯄꯣꯛꯇꯤ ꯅꯣꯢꯄꯣꯛꯇꯤ ꯆꯠꯇꯔꯣ
ꯑꯩꯏꯕꯣꯛ ꯁꯜꯂꯦ ꯍꯥꯏꯕ ꯑꯩꯈꯣꯏꯕꯣꯛꯇꯣ
ꯎ ꯑꯣ ꯇꯥꯖꯕ ꯇꯥꯇꯦ
ꯑꯗꯨꯁꯨ ꯇꯥꯗ꯭ꯔꯕꯣ
ꯇꯥꯏꯌꯦ ꯍꯧꯖꯤꯄꯨꯗꯤ
ꯎꯝ
ꯅꯣꯏ ꯂꯧ ꯍꯨꯟꯕ ꯂꯣꯏꯔꯕꯣ
ꯑꯍꯣꯏ ꯂꯧ ꯍꯟꯕ ꯈꯪꯗꯦꯔ ꯉꯁꯤ ꯌꯦꯡꯃꯗꯤ
ꯑꯩ ꯌꯥꯝ ꯅꯣꯛꯅꯤꯡꯕ ꯑꯃ ꯇꯧꯔꯦꯅꯦ
ꯑ
ꯇꯥꯕ꯭ꯔꯥ
ꯑ
ꯅꯣꯏ ꯃꯥꯒ ꯅꯣꯏꯕꯥꯒ ꯉꯁꯥꯏ ꯃꯅꯤꯡ ꯄꯨꯈ꯭ꯔꯤꯗ ꯈꯠꯅꯔꯤꯕ
ꯀꯔꯤ ꯈꯅꯩꯅꯣ ꯍꯥꯢꯖꯦ
ꯍꯧꯖꯤ ꯆꯥꯝꯕꯗ
ꯀꯩ ꯍꯥꯏꯅꯩ ꯅꯣ ꯍꯥꯢꯕ
ꯌꯥꯔꯦ ꯌꯥꯔꯦꯍꯦ ꯀꯥꯢꯅ ꯅꯣꯢꯃꯥꯖꯤꯅ ꯈꯪꯉꯕ ꯑꯗꯩꯩꯅ ꯅꯨꯄꯥꯅ ꯏꯁꯤꯡ ꯁꯨꯝ ꯍꯣꯟꯖꯤꯜꯂꯛꯄ꯭ꯔꯥ ꯀꯩꯅꯣꯝꯁꯨ ꯇꯧꯔꯤ
ꯑ
ꯑꯗꯨꯅꯕꯅ ꯅ ꯃꯥ ꯍꯥꯏ ꯄ ꯈꯠꯅꯔꯛꯄꯅꯦꯕ ꯑꯩ ꯅꯣꯛꯅꯤꯡꯕꯗ
ꯑ
ꯏꯚꯥꯏ ꯗꯣ ꯀꯌꯣꯒ ꯎꯝ ꯐꯪꯖꯝ ꯅꯥꯎꯆꯥꯅꯦ ꯗꯥꯅꯥꯎ ꯑꯁꯤꯒꯤꯗ ꯅꯥꯎꯅꯦ ꯃꯣꯏꯒꯤ ꯃꯅꯤꯡꯗ ꯑꯣꯀꯣꯟ ꯃꯅꯥ ꯑꯁꯤ ꯆꯠꯂ ꯌꯨ ꯊꯛꯎ ꯃꯥꯜꯂꯦꯕ
ꯑꯗꯨꯒ ꯍꯟꯖꯜꯂꯛꯄꯗꯨꯗꯠ
ꯑꯗꯨ ꯈꯠꯅꯩꯔꯤꯕ
ꯊꯄꯕ ꯃꯅꯤ
ꯎꯝ ꯎꯝ
ꯂꯦꯞꯄꯒꯗꯧꯕ ꯃꯥꯜꯂꯨꯔꯦ ꯑꯗꯨꯒ ꯑꯃꯨꯛ ꯍꯧꯔꯛꯑꯦ
ꯀꯌꯥꯝ ꯀꯨꯏꯅ ꯂꯦꯞꯄꯝꯃꯒꯦ ꯍꯥꯏꯒꯦ
ꯃꯥ ꯅꯥꯕꯒꯤ ꯃꯇꯥꯡꯗꯣ ꯈꯪꯍꯧꯗ꯭ꯔꯥ
ꯈꯪꯉꯦ
ꯑꯗꯨꯋꯥꯏ ꯃꯇꯥꯡꯗ ꯂꯦꯞꯄꯅꯤ ꯊꯛꯊꯪ
ꯎꯝ
ꯑꯁ ꯌꯨ ꯊꯛꯇ꯭ꯔꯗꯤ ꯀꯥꯏ ꯄꯤꯁꯨꯝ ꯁꯨꯈꯤꯕꯗꯒꯤ ꯁꯨꯛꯇꯣꯔꯛꯇꯦ ꯑꯣꯒ ꯉ ꯅ
ꯑꯗꯨꯪ ꯁꯨꯛ ꯂꯩꯕ
ꯍꯣꯏ ꯀꯩꯅꯣꯅꯤ ꯍꯧꯖꯤꯛꯁꯤꯅ ꯈꯪꯗꯦ ꯈꯤꯇꯪ ꯍꯦꯛ ꯇꯧꯕ ꯀꯥꯟ ꯅꯣ ꯑꯩꯗ ꯄꯩꯁꯥ ꯆꯪꯉꯤ ꯃꯌꯥꯝꯁꯦ ꯑꯗꯨ ꯇꯧꯕ ꯇ ꯅ ꯑꯩꯈꯣꯏ ꯄꯨꯡꯆꯥꯥꯁꯤꯗ ꯃꯥꯅ ꯉꯥꯡꯈꯤꯕꯁꯤ ꯉꯥꯡꯈꯤꯕꯁꯤ
ꯎꯝ
ꯃꯥꯃ ꯆꯗ ꯃꯁꯥꯁꯦꯝ ꯃ ꯆꯃꯃꯦ
ꯎꯝꯇꯩꯗꯤ ꯃꯆꯥ ꯁꯦꯝꯗꯕꯁꯨ ꯃꯉꯥ
ꯐꯥꯛꯇ꯭ꯔꯤꯔꯤꯕꯅ ꯎꯔꯒꯗꯤ ꯑꯗꯨ ꯃꯥꯥꯏ ꯇ ꯉ ꯈꯔꯀꯅꯤ
ꯉꯥꯎꯇ꯭ꯔꯒꯅ ꯐꯕ
ꯑ ꯆꯞ ꯃꯥꯟꯅꯩꯗ ꯑꯅꯤꯃꯛ ꯉꯥꯎꯔꯁꯨ ꯉꯥꯎꯗ꯭ꯔꯁꯨ ꯉꯥꯎꯔꯒꯅ ꯇꯜꯂꯤ ꯃꯥꯒ ꯃꯅꯥꯛꯇ ꯍꯇꯥꯡ ꯂꯩꯕꯒ ꯁꯣꯛꯈꯤꯕꯗꯒꯤ ꯁꯗ ꯑꯣꯔꯛ ꯀꯥ ꯐꯇ
ꯀꯃꯥꯏꯅ ꯇꯧꯕꯅꯣ ꯍꯪꯒꯦ
ꯀꯃꯥꯏꯅ ꯇ ꯈꯪꯗꯦ ꯈꯛꯇ ꯂꯩꯕ꯭ꯔꯥ ꯈꯪꯗꯦ ꯃꯌꯨꯁꯦ
ꯎꯝ ꯈꯪꯗꯦꯕ
ꯂꯎꯒꯅ
ꯀꯥꯏ ꯆꯎꯖꯥꯅ
ꯁꯂꯞ ꯀꯧꯁꯂꯧ ꯍꯜꯂꯛꯀꯗ ꯅꯅꯦ ꯊꯝꯕꯅꯦꯈꯩꯖꯨꯗ꯭ꯔꯣ ꯉꯥ ꯂꯩꯖꯨꯗ꯭ꯔꯣ
ꯋꯥꯏ ꯁꯥ ꯁꯥꯥꯅ
ꯍꯣꯏ
ꯑꯩ ꯐꯤ ꯊ ꯀ ꯀꯦ
ꯅꯪ ꯐꯤꯗꯣ ꯂꯣꯏꯗ꯭ꯔꯤꯕꯣ ꯁꯥꯕ
ꯊꯨꯍꯥꯎꯕ ꯍꯧꯥꯎꯗ꯭ꯔꯦ
ꯑꯗꯨ ꯂꯣꯏꯁꯤꯜꯂꯒ ꯔꯥꯅꯤ ꯁꯥꯕ
ꯑꯩꯔꯗꯥꯄꯤ ꯌꯥꯔꯤꯗꯕꯨꯗꯤ ꯍꯥꯏꯔ
ꯑꯩꯁꯨ ꯔꯥꯅꯤ ꯁꯥ ꯐꯅꯤ ꯔꯥꯅꯤꯅꯦꯅ ꯐꯩꯜꯂ ꯐꯅꯦꯛ ꯍꯥꯏꯕꯗꯤ ꯄꯩꯁꯥꯅ ꯊꯣꯡꯕꯗꯤ ꯌꯦꯡ ꯈꯪꯗꯦ ꯔꯅꯤꯗꯤ ꯊꯥ ꯑꯅꯤ ꯆꯪꯒꯦꯔꯥ ꯍꯨꯝꯖꯤꯟꯒꯦꯔ ꯑꯃ ꯁꯥꯕꯗ ꯑꯗꯨꯝ ꯂꯤꯁꯤꯡ ꯇꯔꯥ ꯇꯔꯥꯃꯉꯥꯅꯦ
ꯎꯝ
ꯎꯝ ꯐꯌꯥ
ꯅꯪꯗꯤ ꯑꯗꯨꯝ ꯅꯪꯗꯤ ꯑꯗꯨꯝ ꯍꯩꯅꯤ ꯀꯩꯅꯣ
ꯑꯁꯤ ꯁꯥꯗꯕꯅꯦ ꯃꯥ ꯑꯩꯅ ꯍꯧꯔꯛ ꯍꯥꯏꯒꯤꯈꯤꯕꯅꯦ ꯐꯤꯒꯣꯜ ꯄꯤꯈꯤꯕꯅꯦ ꯗꯨꯒ ꯁꯨꯍꯧ ꯍꯧꯔꯛꯇꯦ
ꯅꯪꯗꯦ ꯑꯗꯨꯝ ꯐꯩꯅꯤ ꯃꯥꯗꯤ ꯌꯥꯝꯃꯟꯗꯅꯅꯦ ꯃꯀꯣꯛ ꯉꯥꯎꯔꯕꯅꯦ ꯃꯤ ꯌꯥꯝꯃꯟꯗꯅ
ꯑꯗꯨꯅꯦ ꯃꯥꯅ ꯃꯤꯅ ꯐꯤ ꯁꯥꯔꯤꯀꯥꯟꯗꯗꯤ ꯍꯧꯔꯛꯑꯒꯦ ꯍꯧꯔꯛꯑꯒꯦ ꯅꯪ ꯐꯤꯗ ꯂꯣꯏ ꯆꯠꯂ ꯂꯣꯏꯁꯤꯜꯂꯛꯑꯣ ꯅꯪ ꯇꯧꯔꯤꯕ ꯅꯨꯡꯁꯤ ꯀꯩꯅꯣꯝ ꯇꯧꯋꯤ ꯍꯧꯖꯤꯛ ꯑꯩꯅ ꯍꯧꯔꯛꯑꯣ ꯊꯋꯥꯏ ꯍꯧꯔꯛꯑꯣ ꯍꯥꯏꯔ ꯀꯥꯟꯗꯩꯅ ꯁꯣꯛ ꯍꯧꯔꯛꯇꯦ
ꯎꯝ
ꯑꯩ ꯇꯕꯨꯁꯕ
ꯃꯃꯥ ꯃꯅꯦꯝꯄꯣꯛꯅ ꯑꯥ ꯁꯅꯥꯅ ꯀꯥꯏꯗꯅꯝ ꯊꯝꯃꯝꯅꯤ ꯈꯨꯖꯤꯅ ꯀꯥꯏꯗꯅꯣꯝ ꯊꯝꯃꯅꯤ ꯃꯊꯧ ꯃꯔꯝ ꯑꯃ ꯈꯪꯕꯖꯥꯠ ꯅꯠꯇꯦꯅ ꯍꯥꯏ
ꯑꯁꯦꯡꯕ꯭ꯔꯣ ꯑꯁꯦ
ꯈꯪꯗꯦ ꯑꯁꯦꯡꯕꯔ ꯀꯥꯏ
ꯑꯁꯦꯡꯗꯕ ꯑꯣꯏꯔꯝꯅꯤ ꯃꯥ ꯑꯁꯦꯡꯕꯣ ꯑꯃꯨ ꯆꯤꯟꯗꯦ
ꯆꯤꯟꯗꯤꯌꯦ ꯆꯤꯟꯕꯗꯤ ꯑꯁꯦꯡꯕꯒꯤ ꯑꯁꯦꯡꯕꯈꯩꯗꯤ ꯏꯗꯣꯝꯆ ꯁꯣꯅꯤꯌꯥꯅ ꯂꯣꯏ ꯂꯩꯗ
ꯕꯪꯗꯣꯞ ꯊꯝꯃꯤꯔꯣ
ꯎꯝ
ꯎꯝ ꯃꯥ ꯀꯣꯟ ꯀꯩꯀꯥ ꯆꯟꯕ ꯈꯣꯠꯄ ꯇꯧꯕ ꯌꯔꯅꯤ ꯀꯣꯟ ꯀꯌꯥ ꯅꯣꯝꯁꯨ ꯂꯩꯍꯧꯔꯝꯃꯦ ꯑꯆꯟꯕ
ꯂꯩꯍꯩꯕꯅꯦ
ꯍ ꯑꯗꯨꯗꯩ ꯑꯃꯨꯛ ꯑꯣꯏꯕꯤꯔꯣꯑꯣ ꯍꯥꯏꯇꯥꯔꯅꯦ ꯃꯣꯏ ꯀꯩꯁꯥꯃꯛꯩꯁꯦ ꯄꯤꯊꯣꯛꯈ꯭ꯔꯒꯦ ꯇꯥ
ꯎꯝ ꯀꯩꯁꯥꯝꯒꯤꯔꯣ ꯃꯆꯥ ꯑꯃ ꯂꯩꯔꯤꯗ
ꯁꯤꯗ ꯐꯅꯦꯛ ꯍꯧꯁꯦ ꯀꯆꯩ ꯁꯥꯏꯖꯦ ꯑꯁꯤ ꯃꯣꯏꯅꯦ ꯁꯪꯒꯤꯇꯥꯒꯤꯅꯦꯕ
ꯎꯝ
ꯃꯣꯏ ꯀꯩꯅꯣ ꯐꯤ ꯁꯥꯒꯦ ꯂꯥꯏ ꯐꯤ ꯁꯥꯒꯦ ꯍꯥꯏꯕ ꯀꯩꯅꯣꯝ ꯍꯥꯏꯕꯅꯦꯕ ꯏꯕꯣꯛ
ꯎꯝ ꯄꯤꯊꯣꯛꯈ꯭ꯔꯣ ꯀꯩꯅꯣ ꯑꯗꯩ ꯑꯃꯃꯨꯛ ꯄꯤ ꯌꯥꯅꯤ ꯀꯩꯅꯣ
ꯑꯗꯨꯅꯦꯕ ꯁꯤꯗꯒꯤ ꯑꯣꯏꯅ ꯄꯤꯔꯛꯑꯣ ꯍꯥꯏꯒꯦ ꯇꯧꯕ
ꯎꯝ
ꯔꯥꯅꯤꯅ ꯌꯥꯝ ꯊꯤꯕ ꯍꯥꯏꯕ ꯗꯩꯗꯤ ꯆꯦꯅꯥꯎꯕꯤꯍꯣꯏ ꯏꯆꯦ ꯅꯥꯎꯕꯤꯁꯨ ꯊꯥꯗꯕꯗꯣ ꯃꯥꯃꯤ ꯃꯥꯒꯤ ꯁꯥꯜ ꯌꯥꯏꯑꯕ ꯑꯗꯨꯕꯨꯗꯤ ꯀꯣꯟ ꯂꯩꯇꯕꯩ ꯋꯥꯅꯦ ꯔꯥꯗꯥꯕ ꯌꯥꯔꯤꯅ ꯃꯥꯒꯤ ꯀꯣꯟ ꯂꯧꯕꯗꯣ ꯌꯥꯕꯩ ꯇꯧꯕꯃꯅꯦ
ꯅꯥꯎꯄꯤꯁꯨ ꯊꯥꯗꯔꯤꯌꯦ ꯊꯥꯗꯕꯗꯤ
ꯅꯥꯎꯕꯤꯒꯤꯅ ꯑꯃꯨꯛ ꯁꯥꯕꯁꯦ ꯈꯪꯉꯕ꯭ꯔꯥ ꯃꯥꯗꯤ ꯃꯌꯦꯛ ꯇꯣ ꯂꯩꯗꯣ ꯈꯠꯇ꯭ꯔꯁꯨ ꯑꯗꯨꯝ ꯌꯥꯏꯑ ꯄꯥꯛꯆꯆꯥꯗ ꯄꯥꯛꯆꯆꯥ ꯁꯥꯖꯟꯕ ꯑꯗꯨꯒ ꯀꯩꯅꯣꯒꯤꯗꯤ ꯌꯥꯗꯦꯕ
ꯄꯤꯔꯒꯤꯗꯦ
ꯗꯥ ꯄꯤꯌꯥꯔꯤꯒꯤꯗꯤ ꯂꯩꯗꯣ ꯐꯖꯅ ꯀꯩꯅꯣ ꯇꯧꯋꯦꯕ ꯃꯔꯛ ꯈꯠꯇ꯭ꯔꯗꯤ ꯌꯥꯗꯦꯕ ꯆꯦ ꯅꯥꯎꯕꯤꯒꯤꯅ ꯄꯨꯡꯁꯥ ꯁꯥꯖꯟꯕꯗꯣ ꯃꯔꯛꯇ ꯀꯩꯅꯣꯃ ꯍꯥꯞ ꯈ꯭ꯔ ꯌꯥꯕꯅꯦꯕ ꯃꯥꯏ ꯈꯨꯠꯁꯥꯗꯣ ꯁꯥꯕ
ꯅꯥꯎꯕꯤꯒꯤꯗꯤ ꯗꯥꯏꯅꯥ ꯀꯂꯦꯛꯁꯟ ꯀꯥꯏꯅ ꯌꯥꯝ ꯍꯥꯡꯈ꯭ꯔꯗꯥꯏꯅꯦ
ꯍꯣꯏ ꯃꯥꯗꯤ ꯃꯣꯏ ꯃꯣꯏ ꯃꯤꯅ ꯂꯧꯕꯅꯤ ꯃꯃꯥꯟꯅꯕꯤꯒꯩꯒ ꯌꯥꯝ ꯂꯩꯕ ꯑꯅꯦ ꯑꯗꯨꯗꯗꯤ ꯀꯩꯁꯨ ꯌꯥꯝ ꯊꯥꯒꯠꯇꯦ
ꯎꯝ ꯍꯥꯏꯗꯤ ꯑꯗ ꯍꯎꯗꯦ
ꯑꯃ ꯑꯣꯂꯤꯕꯤꯌꯥꯗ ꯁꯥꯒ꯭ꯔꯝꯅ‌‌ꯦ
ꯎꯝ ꯑꯣꯂꯤꯕꯤꯌꯥ ꯁꯥꯏ ꯍꯥꯏꯕꯅꯤ ꯅꯥꯎꯕꯤꯒꯤ
ꯇꯤꯅꯥꯁꯨ ꯁꯥꯏꯌꯦ ꯇꯤꯅꯥꯗꯣ ꯍꯩꯇ‌ꯦ ꯌꯥꯝꯅꯅꯦ ꯉꯥꯡꯕꯤꯁꯨ ꯅꯍꯥꯟ ꯍꯧꯕꯤꯌꯨ ꯍꯧꯔꯦ ꯍꯥꯏꯕ꯭ꯔ ꯀꯩꯅꯣꯝ ꯍꯥꯏꯔꯛꯈꯤꯝꯅ‌ꯦ
ꯅꯥꯎꯕꯤ ꯑꯣꯏꯅ ꯁꯥꯕꯅ ꯐꯠꯇ꯭ꯔꯣ ꯑꯗꯨꯗꯤ
ꯍꯧꯍꯧꯍꯧꯍꯍꯧꯍꯍꯧ ꯑꯗꯣ ꯀꯣꯟꯗꯤ ꯂꯩꯇꯅ ꯀꯣꯟꯗꯣ ꯂꯩꯔꯒꯕꯨꯗꯤ ꯃꯥꯥꯏꯒꯤꯗꯩ ꯂꯧꯔꯒ ꯁꯥꯕ ꯌꯥꯏ ꯀꯣꯟꯗꯣ ꯂꯩꯇꯦ ꯔꯥꯙꯥ ꯄꯤꯌꯥꯔꯤꯗꯤ ꯅꯉꯣꯟꯗꯩ ꯀꯣꯜ ꯂꯧꯔ ꯁꯥ ꯌꯥꯅꯤ ꯃꯥꯗꯤ ꯄꯤꯔꯛꯑꯣꯁꯨ ꯌꯥꯔꯛꯑ‍ꯣꯏ
ꯀꯣꯟ ꯑꯆꯧꯕꯗꯁꯨ ꯁꯥꯕꯗꯤ ꯌꯥꯕꯅꯦ
ꯏꯁꯄꯣꯟ ꯑꯆꯧꯕꯁ ꯑꯃꯨꯛ ꯊꯥꯡꯖꯟꯕ ꯇꯥꯟꯂ‌ꯦ
ꯃꯥꯡꯒꯣꯟꯗ ꯁꯥꯒꯦ ꯍꯥꯏꯔꯕ
ꯃꯥꯡꯒꯣꯜꯗ ꯃꯆꯥꯁꯦ ꯃꯆꯥꯅ ꯐꯩ ꯍꯥꯏꯕ ꯂꯣꯏ ꯀꯜꯂꯦ ꯀꯣꯟꯅ ꯑꯆꯧꯕꯁꯦ ꯇꯜꯂꯦ ꯑꯃꯨꯛ ꯌꯩꯕ ꯍꯦꯟꯃꯟꯗꯅ ꯊꯥꯠꯇꯣꯔꯛꯑꯣ ꯊꯥꯗꯣꯛꯈ꯭ꯔꯗꯤ
ꯑꯃꯨꯃꯨꯛ ꯄꯩꯁꯥꯗꯣ ꯐꯤꯗꯊꯥꯒꯗꯤ ꯐꯅꯤꯗꯅ
ꯌꯥꯔꯦ ꯊꯝꯃꯣ
ꯊꯝꯃꯒꯦ
ꯎꯝ ꯃꯊꯪ ꯌꯥꯕ꯭ꯔꯥ ꯌꯥꯗꯕ꯭ꯔꯥ ꯌꯦꯡꯉꯣ ꯑꯩ ꯌꯨꯝ ꯆꯠꯅꯤꯡꯉꯦ
ꯎꯝ ꯕ‌ꯦꯝꯃꯗ ꯑꯩꯅ ꯇꯧꯕ ꯌꯥꯕ꯭ꯔꯥ ꯌꯦꯡꯒꯦ ꯌꯥꯔꯒꯗꯤ ꯅꯪꯉꯣꯟꯗ ꯑꯃꯨꯛ ꯐꯣꯟ ꯇꯧꯔꯛꯀꯦ ꯑꯗꯨꯒ ꯍꯥꯏꯔꯛꯀꯦ
ꯎꯝ ꯍ‌ꯣꯏ ꯊꯝꯃ‌ꯦ